ꯀꯃꯥꯏ ꯇꯧ
ꯑꯥꯏ ꯅꯨꯡꯉꯥꯏꯔꯤꯕꯣ ꯅꯪꯕꯣ
ꯅꯨꯉꯥꯏꯔꯤ ꯚꯣꯠ ꯃꯌꯥ ꯑꯣꯏꯁꯟꯂꯛ ꯃꯥꯅꯦ ꯍꯧꯖꯤꯛꯀꯥꯟ ꯑꯗꯨꯝ ꯀꯨꯝꯍꯩ ꯌꯦꯡꯕ ꯑꯗꯨꯝ ꯅꯨꯡꯉꯥꯏ ꯍꯥꯏꯇꯥꯔꯦ
ꯕꯣꯠꯀꯤ ꯀꯨꯝꯍꯩ ꯇꯧ ꯂꯩꯔꯦ ꯍꯧꯖꯤꯛꯁꯤꯅꯦ
ꯎꯝ ꯕꯤꯠ ꯀ ꯃꯥꯏꯗꯔ ꯍꯧꯖꯤꯛꯀꯥꯟ
ꯅꯣꯏ ꯂꯩꯀꯥꯏꯕꯨ ꯀꯃꯥꯏ ꯀꯃꯥꯏꯅ ꯇꯧꯔꯤꯒꯦꯚꯣꯠꯀꯦ
ꯕꯣꯠꯀꯤ ꯆꯥꯛ ꯆꯥꯅꯕ ꯑꯗꯨꯝ ꯃꯤꯇꯤꯡ ꯍꯥꯏꯇꯥꯔꯦ ꯆꯥꯛ ꯆꯥꯅꯕꯗꯤ ꯍꯥꯏꯗ꯭ꯔꯥ ꯃꯤꯇꯤꯡꯒꯨꯝꯕ ꯈꯔ ꯃꯆꯥ ꯃꯆꯥ ꯇꯧꯕ ꯍꯧꯔꯦ
ꯕꯣꯠ ꯀꯨꯁꯤꯜꯂꯛꯇ꯭ꯔꯕꯃꯤꯅꯀꯣ
ꯎꯝ ꯈꯪꯍꯧꯔꯤꯗꯣꯏꯅꯦꯕ ꯕꯣꯠ ꯑꯁꯦ
ꯃꯥꯅꯦ ꯑꯗꯣ ꯍꯟꯗꯛꯇꯤꯅ ꯚꯣꯠꯁꯦ ꯑꯁ ꯅꯣꯏꯒꯤꯁꯨ ꯈꯣꯏ ꯅꯣꯏ ꯀꯦꯟꯗ꯭ꯔꯕꯨꯗꯤ ꯄꯨꯟꯗꯦ ꯑꯗꯣ ꯑꯐ ꯑꯐꯕ ꯀꯦꯟꯗꯤꯗꯦꯠꯇꯤ ꯈꯜꯍꯟꯅꯤꯡꯉꯦꯍꯦ
ꯃꯥꯅꯦ
ꯅꯍꯥ ꯑꯩꯈꯣꯏꯅ ꯈꯔ ꯁꯨꯝꯕꯁꯦ ꯈꯔ ꯁꯦꯝꯗꯣꯛꯄ ꯈꯣꯇꯣꯛꯄ ꯈꯔ ꯇꯧꯗ꯭ꯔꯒꯗꯤ ꯑꯍꯜ ꯂꯥꯃꯟꯅꯗꯤ ꯍꯦꯛꯇ ꯑꯍꯜ ꯍꯥꯏꯁꯤꯗꯤ ꯍꯥꯟꯅꯒꯤ ꯑꯗꯨꯝ ꯃꯣꯏꯒꯤ ꯀꯣꯛ ꯑꯝꯗ ꯂꯩꯈ꯭ꯔꯅꯤꯅ ꯍꯣꯏ ꯒ꯭ꯌꯥꯟ ꯇꯥꯔꯛꯄ ꯑꯍꯟꯁꯨ ꯌꯥꯎꯏ ꯑꯗꯣ ꯇꯥꯗꯕ ꯃꯌꯥꯝ ꯑꯃꯁꯨ ꯑꯗꯨꯝ ꯂꯩꯌꯦꯕ
ꯎꯝ
ꯅꯍꯥ ꯑꯩꯈꯣꯏꯅ ꯑꯃꯨꯛ ꯒ꯭ꯌꯥꯟ ꯇꯥꯁꯤꯜꯂꯛꯇ꯭ꯔꯒꯗꯤ ꯄꯨꯔꯥ ꯑꯃꯥꯡꯕꯗ ꯑꯃꯥꯡꯕꯗꯣ ꯑꯣꯏꯔꯅꯦꯕ ꯎꯝ ꯍꯥꯏꯗꯤ ꯅꯍꯥ ꯑꯩꯈꯣꯏꯅ ꯈꯔ ꯇꯧꯕ ꯌꯥꯕ ꯍꯥꯏꯗꯤ ꯑꯍꯜ ꯂꯥꯃꯟꯁꯤꯡꯁꯤꯁꯨ ꯈꯔ ꯑꯦꯋꯥꯔꯅꯦꯁ ꯄꯨ ꯄꯤꯕꯅꯤ ꯈꯪꯗꯦ ꯑꯗꯩ ꯋꯥꯍꯩꯅꯕꯨ ꯍꯥꯏꯕꯅꯤ ꯈꯪꯗꯦ ꯈꯔ ꯐꯖ ꯐꯖꯕ ꯇꯧꯔꯒ ꯈꯔ ꯑꯐꯕ ꯀꯦꯟꯗꯤꯗꯦꯠ ꯈꯜꯂꯒ ꯂꯩꯕꯥꯛꯀꯤ ꯊꯕꯛ ꯇꯧꯗꯧꯕ ꯑꯣꯏꯅ ꯈꯟꯕꯅ ꯑꯣꯏꯅ ꯐꯩꯅꯦ ꯍꯟꯗꯛꯇꯤ ꯅꯣꯏꯒꯤꯕꯨ ꯅꯍꯥ ꯀꯌꯥꯝ ꯄꯨꯟꯖꯟꯂꯒꯦ
ꯅꯍꯥꯁꯦ ꯑꯩꯈꯣꯏ ꯍꯥꯏꯗꯤ ꯑꯩꯈꯣꯏ ꯂꯩꯀꯥꯏꯒꯤ ꯈꯔ ꯑꯩꯈꯣꯏꯅ ꯈꯔ ꯄꯨꯟꯖꯕ ꯈꯔꯗꯤ ꯑꯗꯨꯃꯥꯏꯅ ꯄꯨꯟꯁꯤꯜꯂꯦ ꯑꯗꯨꯒ ꯌꯥꯝ ꯑꯇꯣꯞꯄ ꯂꯩꯀꯥꯏ ꯈꯔ ꯂꯥꯞꯊꯣꯛꯄꯒꯤꯗꯤ ꯑꯩꯈꯣꯏ ꯀꯃꯥꯏ ꯍꯥꯏꯔꯨꯅꯤꯗ꯭ꯔꯥ ꯃꯤ ꯃꯤ ꯋꯥꯈꯜꯂꯣꯟ ꯑꯩꯈꯣꯏ ꯈꯔ ꯅꯨꯡꯇꯤꯒꯤ ꯋꯥꯔꯤ ꯋꯥꯇꯥꯏ ꯈꯔ ꯁꯥꯟꯅꯕ ꯑꯗꯩ ꯄꯥꯎꯅꯨꯡ ꯈꯔ ꯐꯥꯎꯅꯕ ꯑꯩꯈꯣꯏ ꯃꯁꯦꯜ ꯄꯨꯟꯕ ꯅꯠꯇꯅ ꯑꯇꯣꯞꯄ ꯃꯤꯗꯒꯤ ꯑꯣꯏꯔꯒꯁꯨ ꯍꯧꯔꯨꯗ꯭ꯔꯦꯕ
ꯎꯝ
ꯚꯣꯠ ꯁꯦ ꯑꯩꯒꯤ ꯋꯥꯈꯜꯗꯤ ꯅꯍꯥꯅ ꯄꯥꯏꯕꯅꯗꯤ ꯐꯩꯌꯦꯅ ꯈꯜꯂꯤ
ꯍꯣꯏ ꯑꯗꯨ ꯅꯍꯥ ꯍꯥꯏꯗꯤ ꯏꯅꯥꯎ ꯑꯃ ꯍꯥꯏꯕ ꯂꯩꯇꯦ ꯍꯥꯏꯗꯤ ꯚꯣꯠ ꯍꯥꯏꯁꯤꯗꯤ ꯐꯅꯌꯥꯝ ꯐꯥꯕ ꯃꯤ ꯑꯣꯏꯔꯒꯁꯨ ꯚꯣꯠꯇ ꯄꯩꯁꯥ ꯌꯥꯝ ꯆꯪꯒꯤꯕ ꯑꯁꯤꯗꯤ ꯑꯗꯨꯝ ꯑꯐꯕ ꯑꯣꯏꯇꯥꯥꯔꯒꯁꯨ ꯑꯗꯨꯝ ꯃꯥꯁꯨ ꯋꯥꯈꯜ ꯑꯃ ꯂꯥꯛꯇꯥꯕꯅꯤꯅꯦ ꯌꯥꯔꯤꯈꯩ ꯀꯦꯟꯗꯤꯗꯦꯠ ꯁꯤꯡꯁꯤꯁꯨ ꯑꯩꯈꯣꯏꯒꯤ ꯄꯩꯁꯥ ꯆꯪꯍꯟꯕꯤꯗꯕ ꯑꯈꯣꯏ ꯆꯥꯛꯆꯥ ꯍꯩꯖꯥꯟꯅꯕ ꯑꯃ ꯑꯃ ꯌꯥꯝꯅ ꯇꯧꯕꯤꯗꯕ ꯄꯩꯁꯥ ꯅꯨꯡꯁꯥ ꯂꯧꯕꯤ ꯈꯣꯠꯄꯤ ꯇꯧꯅꯩꯗꯅꯀꯣ ꯍꯧꯖꯤꯛꯇꯤ
ꯇꯧꯅꯩ ꯇꯧꯅꯩ
ꯁꯤꯒꯨꯝꯕꯒꯤ ꯀꯜꯆꯔꯁꯤ ꯃꯁꯨ ꯑꯩꯈꯣꯏꯅ ꯈꯔ ꯁꯦꯝꯗꯣꯛꯄ ꯍꯥꯏ ꯇꯥꯔꯦꯀꯣ ꯑꯦ ꯍꯥꯏꯗꯤ ꯃꯣꯏꯗꯁꯨ ꯄꯩꯁꯥꯗꯣ ꯆꯪꯕ ꯐꯔꯛꯑꯒꯗꯤ ꯂꯩꯀꯥꯏꯒꯤ ꯑꯗꯩ ꯑꯃ ꯑꯃ ꯊꯥꯗꯔꯛꯄꯗꯨꯁꯨ ꯃꯣꯏꯅ ꯑꯗꯨꯝ ꯐꯖꯅ ꯁꯦꯝꯕꯤ ꯁꯥꯕꯤꯕ ꯍꯥꯏꯁꯦ ꯑꯗꯨꯝ ꯂꯥꯛꯀꯅꯦꯕ ꯁꯨꯝ ꯑꯩ ꯅꯌꯥꯝꯕꯩ ꯋꯥꯈꯜꯅꯤꯀꯣ ꯑꯗꯣ ꯃꯣꯏꯅ ꯁꯨꯝ ꯀꯩ ꯍꯥꯏꯅꯤ ꯀꯔꯤꯝꯇ ꯇꯧꯔꯛꯇ꯭ꯔꯒꯗꯤ ꯍꯥꯏꯇꯥꯔꯦ ꯄꯩꯁꯥꯗꯣ ꯃꯌꯥꯝ ꯆꯪꯁꯤꯜꯂꯒꯗꯤ ꯈꯣꯏ ꯑꯁ ꯑꯩꯁꯨ ꯄꯩꯁꯥ ꯐꯅꯌꯥꯝ ꯐꯕ ꯃꯤ ꯑꯣꯏꯇꯥꯔꯁꯨ ꯄꯩ ꯁꯥꯥ ꯍꯥꯏꯁꯤꯗꯤ ꯂꯣꯏꯅꯩ ꯁꯥꯥꯅꯩ ꯑꯗꯨꯅ ꯄꯩꯁꯥ ꯑꯩ ꯄꯩꯁꯥ ꯌꯥꯝ ꯆꯪꯈ꯭ꯔꯦ ꯁꯤꯨꯝ ꯃꯊꯪꯁꯨ ꯑꯃꯨꯛ ꯂꯦꯞꯇꯣꯏꯅꯦ ꯅ ꯑꯗꯨꯃꯥꯏꯅ ꯈꯜꯂꯛꯈꯤ ꯇꯥꯔꯒꯗꯤ ꯑꯐꯕ ꯃꯤꯗꯨꯁꯨ ꯑꯗꯨꯝ ꯊꯕꯛ ꯇꯧꯅꯤꯡꯉꯝꯃꯒꯁꯨ ꯑꯗꯨꯝ ꯇꯧꯔꯛꯄ ꯉꯝꯃꯛꯇꯦꯕ
ꯃꯥꯅꯦ ꯑꯗꯨꯝ ꯍꯩꯅꯈꯤꯗꯣꯏꯅꯦ ꯑꯗꯨꯅ ꯍꯩꯅꯕꯤ ꯑꯣꯏꯈꯤꯗꯣꯏꯅꯦ ꯑꯗꯣ ꯍꯧꯖꯤꯛ ꯀꯥꯟꯁꯦ ꯑꯩꯈꯣꯏꯒꯤ ꯄꯣꯠ ꯂꯦꯞꯀꯦꯅ ꯊꯣꯛꯂꯛꯏꯕ ꯃꯌꯥꯝꯁꯦ ꯂꯩꯕꯥꯛꯀꯤ ꯈꯟꯕꯗꯤ ꯏꯎꯗꯤ ꯎꯗꯦ
ꯎꯝ
ꯍꯥꯏꯗꯤ ꯂꯩꯕꯥꯛꯀꯤ ꯈꯟꯕ ꯍꯣꯏ ꯁꯦꯟ ꯅꯨꯡ ꯄꯥꯏꯗ꯭ꯔꯒꯁꯨ ꯂꯩꯕꯥꯛꯀꯤ ꯈꯟꯕ ꯕꯣꯠ ꯊꯣꯔꯛꯁꯤꯁꯨ ꯃꯌꯥꯝꯅ ꯊꯥꯗꯕꯤꯔꯣꯏ ꯀꯥꯔꯣꯏ ꯑꯗꯨꯅ ꯀꯩꯗꯧꯗꯣꯏꯅꯣꯅ ꯍꯥꯏꯔꯒ ꯑꯗꯨꯝ ꯂꯩꯁꯟꯕ ꯉꯥꯛꯇꯅꯦꯕ
ꯑꯣ
ꯍꯥꯏꯗꯤ ꯊꯧꯅꯥꯗꯣ ꯌꯥꯎꯗꯕ ꯃꯥꯒꯤ ꯃꯥꯅ ꯌꯥꯝ ꯐꯕ ꯑꯣꯏꯔꯒꯁꯨ ꯁꯤꯖꯤꯟꯅꯕ ꯑꯃ ꯂꯩꯇꯕꯗꯣ ꯃꯤꯅꯦ ꯊꯥꯗꯕꯤꯗ ꯐꯦ ꯑꯗꯨꯝꯕ ꯑꯣꯏꯒꯜꯂꯦꯕ ꯑꯗꯨꯒ ꯐꯨꯕꯣꯜ ꯂꯦꯄꯩꯁꯤꯗꯤ ꯄꯩꯁꯥ ꯑꯗꯨꯝ ꯈꯔ ꯄꯥꯏꯔꯕ ꯀꯥꯡꯪꯒꯨ ꯄꯩꯁꯥ ꯃꯤ ꯆꯪꯉꯛ ꯄꯪꯉꯛꯄ ꯂꯩꯔꯕ ꯑꯗꯨꯝꯕ ꯀꯥꯡꯕꯨꯅ ꯑꯌꯥꯝꯕ ꯑꯣꯏꯒꯜꯂꯦꯕ ꯍꯧꯖꯤꯛ ꯊꯣꯛꯂꯛꯏ ꯃꯌꯥꯝꯁꯦ
ꯃꯥꯅꯦ ꯑ ꯈꯪꯗꯦꯗ ꯃꯇꯝꯁꯦ ꯌꯥꯝ ꯂꯨꯔꯦꯗ ꯍꯧꯖꯤꯛꯇꯤ ꯄꯨꯔꯥ ꯑꯔꯣꯏꯕꯤꯗ ꯂꯨꯔꯦꯕ ꯃꯇꯝꯁꯦ
ꯎꯝ
ꯀꯔꯤ ꯍꯥꯏꯅꯤ ꯑꯩꯈꯣꯏꯒꯤ ꯃꯇꯝꯁꯤꯗ ꯆꯠꯅꯔꯤꯕ ꯇꯧꯅꯔꯤꯕ ꯃꯑꯣꯡꯁꯤ ꯎꯔꯨꯔꯒꯀꯣ
ꯎꯝ
ꯑꯗꯨꯝ ꯃꯣꯏꯁꯨ ꯑꯗꯨꯝ ꯑꯍꯣꯡꯕ ꯍꯥꯏꯁꯦ ꯐꯅꯌꯥꯝ ꯐꯕ ꯃꯤꯗꯣ ꯑꯗꯨꯝ ꯀꯩ ꯍꯥꯏꯅꯤ ꯁꯤ ꯑꯐꯕ ꯀꯦꯟꯗꯤꯗꯦꯠ ꯑꯃ ꯊꯣꯛꯂꯛꯑꯦ ꯈꯜꯂꯁ
ꯎꯝ
ꯏꯗꯦꯠꯇꯨꯅ ꯎꯁꯥꯗꯨ ꯃꯌꯥꯝ ꯆꯪꯉꯦ ꯑꯗꯣ ꯃꯥꯅ ꯇꯧꯔꯛꯇ꯭ꯔꯤꯗꯨꯗꯤ ꯁꯣꯝꯗ ꯆꯪꯈ꯭ꯔꯤꯕ ꯄꯩꯁꯥ ꯃꯌꯥꯝꯗꯨꯅꯅꯦꯕ
ꯃꯥꯅꯦ ꯕꯣꯠꯀꯤꯁꯦ ꯑꯩꯅ ꯁꯨꯝ ꯈꯟꯕꯗ ꯏꯌꯥꯝꯕ ꯑꯩꯈꯣꯏꯁꯦ ꯕꯣꯠꯀꯤ ꯄꯣꯂꯤꯇꯤꯛꯁꯀꯤ ꯃꯇꯥꯡꯁꯦ ꯀꯥ ꯍꯦꯟꯅ ꯑꯩꯈꯣꯏꯗ ꯊꯋꯥ ꯁꯥꯗꯕ ꯗꯒꯤ ꯅꯩꯅꯗꯕ ꯑꯗꯩꯗꯤ ꯀꯌꯥ ꯍꯥꯏꯦꯅ ꯈꯟꯖꯜꯂꯨꯁꯤꯜꯂꯁꯨ ꯁꯤꯗꯩꯁꯨ ꯃꯣꯏꯅ ꯌꯥꯝ ꯊꯤꯅ ꯁꯥꯟꯅꯕꯅꯦꯕ ꯀꯣꯛꯁꯦ ꯍꯥꯏꯗꯤ ꯑꯁ ꯕꯣꯠ ꯌꯥꯎꯔꯀꯗꯧꯣꯏꯅꯣꯒ ꯇꯧꯔꯒ ꯄꯂꯦꯟ ꯂꯩꯊꯣꯛꯄꯁꯦ ꯑꯃꯔꯣꯝꯗ ꯌꯥꯗꯦꯕ ꯑꯩꯈꯣꯏ ꯑꯁꯦꯡꯕꯅꯦ
ꯑꯩ ꯂꯧꯝꯇꯧ ꯈꯔꯗ ꯎꯝ ꯂꯩꯍꯧꯔ ꯂꯣꯏꯔꯦꯒꯥꯏ ꯈꯟꯕꯀꯣ
ꯍꯥꯏꯗꯤ ꯄꯣꯂꯤꯇꯤꯛꯁ ꯌꯥꯎꯕꯅ ꯑꯩꯈꯣꯏꯒꯤ ꯃꯣꯏꯒꯤ ꯀꯩꯅꯣꯗꯤ ꯅꯠꯇꯕ ꯍꯥꯏꯗꯤ ꯄ꯭ꯔꯖꯥ ꯑꯩꯈꯣꯏꯒꯤ ꯄ꯭ꯔꯖꯥ ꯒ꯭ꯌꯥꯟ ꯇꯥꯍꯟꯕ ꯍꯥꯏꯇꯥꯔꯦ ꯕꯣꯠ ꯅꯨꯡ ꯈꯣꯝꯕ ꯑꯃ ꯑꯣꯏꯔꯁꯨ ꯑꯗꯩꯗꯤ ꯁꯨꯃꯥꯏꯅ ꯇꯧꯔ ꯊꯋꯥꯏꯁꯤꯡꯟ ꯌꯥꯎꯁꯜꯂꯛꯑꯗꯤ ꯁꯨꯝ ꯄꯣꯂꯤꯇꯤꯛꯁ ꯃꯅꯥꯛ ꯅꯛꯊꯜꯂꯛꯑꯗꯤ ꯁꯨꯝ ꯁꯤꯡꯉꯛꯏꯗꯅ
ꯑꯝ
ꯑꯗꯨꯗꯤ ꯑꯦꯋꯥꯔꯅꯦꯁꯀꯨꯝꯕ ꯄꯤꯕ ꯚꯣꯠꯀꯤ ꯃꯇꯥꯡꯗ ꯍꯥꯏꯗꯤ ꯁꯨꯝꯕꯁꯦ ꯑꯗꯨꯝ ꯇꯧꯔꯛꯑꯒꯗꯤ ꯈꯔ ꯐꯒꯗ꯭ꯔꯅ ꯈꯜꯂꯦ ꯑꯗꯨ ꯅꯠꯇꯕꯤꯗ ꯕꯣꯠ ꯃꯌꯥ ꯌꯧꯔꯀꯥꯟꯗ ꯍꯦꯛ ꯌꯥ ꯇꯧꯕ ꯑꯗꯩ ꯚꯣꯠ ꯂꯣꯏꯔꯒ ꯇꯨꯃꯤꯟꯅ ꯂꯩꯁꯟꯈꯤꯕ
ꯑꯁ ꯈꯣꯏ ꯏꯕꯣ ꯌꯥꯎꯗꯦ ꯊꯥꯗꯔꯝꯗꯥꯏ ꯂꯨꯞ ꯑꯃꯀꯣꯛ ꯊꯥꯗꯔ ꯂꯨꯏꯔꯦ ꯁꯨꯃꯥꯏꯅ ꯁꯨꯝ ꯂꯣꯏꯅ ꯂꯩꯅꯈ꯭ꯔꯕꯅꯤꯅ ꯃꯣꯏꯅ ꯈꯨꯗꯣꯡꯆꯥꯥꯕ ꯂꯧꯈꯤꯕꯅꯦꯕ
ꯏꯃꯥꯅꯦ ꯑꯩꯈꯣꯏꯒꯤ ꯄ꯭ꯔꯖꯥꯒꯤ ꯑꯁꯣꯏꯕꯁꯨ ꯌꯥꯝ ꯂꯩꯗ ꯑꯩꯈꯣꯏꯅ ꯀꯦꯟꯗꯤꯗꯦꯠꯁꯤꯡꯗ ꯁꯨꯝ ꯇꯥꯏꯅꯕꯒꯤ ꯃꯊꯧꯁꯨ ꯇꯥꯗꯦꯅꯁꯨ ꯈꯜꯂꯦ
ꯎꯝ
ꯍꯥꯏꯗꯤ ꯄ꯭ꯔꯖꯥꯁꯤꯡꯁꯤ ꯌꯥꯝ ꯒ꯭ꯌꯥꯟ ꯇꯥꯗꯕ ꯌꯥꯝ ꯂꯩꯌꯦꯕ ꯂꯩꯀꯥꯏ ꯂꯩꯀꯥꯏ ꯑꯗꯒꯤ ꯂꯩꯅꯔꯤꯕ ꯑꯩꯈꯣꯏꯒꯤ ꯀꯩ ꯍꯥꯏꯅꯤ ꯃꯥꯏ ꯃꯥꯏ ꯀꯦꯟꯗ꯭ꯔꯁꯤꯡꯗꯤ ꯀꯥꯏ ꯃꯌꯥꯝꯅ ꯄꯨꯨꯝꯁꯤꯜꯂꯛꯑꯒ ꯁꯥꯔꯤ ꯉꯥꯛꯇꯅꯤꯗꯣ ꯈꯔ ꯂꯩꯀꯥꯏ ꯒ꯭ꯌꯥꯟ ꯇꯥꯕ ꯑꯗꯨꯝ ꯃꯣꯏꯁꯨ ꯊꯦꯡꯅꯔꯝꯒꯅꯤꯀꯣ ꯑꯗꯨꯒꯤ ꯃꯍꯨꯠꯇ ꯑꯦ ꯕꯣꯠꯁꯤꯃ ꯀꯥꯔꯀꯥꯟꯗ ꯑꯩꯈꯣꯏꯒꯤ ꯂꯝꯕꯤ ꯊꯣꯡꯁꯦ ꯐꯖꯍꯟꯕꯤꯌꯨ ꯍꯥꯏꯕ ꯃꯇꯝꯗ ꯃꯣꯏꯅ ꯄꯩꯁꯥ ꯅꯨꯡꯁꯥꯗꯣꯈꯤ ꯆꯪꯗ꯭ꯔꯒꯗꯤ ꯃꯣꯏꯁꯨ ꯑꯗꯨꯝ ꯉꯝꯅꯕ ꯑꯗꯨꯝ ꯇꯧꯔꯛꯀꯅꯦꯕ ꯑꯗꯨꯏ ꯅꯠꯇꯅꯤꯅ ꯄꯩꯁꯥꯗꯤ ꯂꯧꯕ ꯌꯥꯕ ꯂꯧꯔꯦ ꯀꯔꯣꯔ ꯀꯔꯣꯔꯗ ꯂꯣꯏꯅꯔꯑꯦ ꯚꯣꯠ ꯑꯃ ꯖꯦꯅꯔꯦꯜ ꯏꯂꯦꯛꯁꯟ ꯑꯃ ꯍꯥꯏꯁꯦ
ꯎꯝ ꯍ
ꯑꯗꯨꯅ ꯃꯊꯪꯁꯨ ꯑꯃꯨꯛ ꯂꯦꯞꯄ ꯃꯇꯝꯗ ꯑꯗꯨꯝ ꯑꯗꯨꯒꯤ ꯄꯩꯁꯥꯗ ꯑꯗꯨꯝ ꯆꯪꯉꯛꯇ꯭ꯅꯤꯅ ꯍꯥꯟꯅ ꯃꯥꯡꯈ꯭ꯔꯤꯕ ꯄꯩꯁꯥꯗꯨꯁꯨ ꯇꯣꯡꯅꯕ ꯍꯟꯖꯤꯟꯅꯕ ꯇꯧꯕꯗꯩ ꯃꯊꯪꯒꯤꯁꯨ ꯑꯃꯨꯝ ꯄꯩꯁꯥꯃꯨꯛ ꯇꯨꯡꯁꯤꯟꯅꯕ ꯇꯧꯔꯛꯄꯗꯗꯤ ꯁꯣꯝꯗ ꯑꯩꯈꯣꯏꯒꯤ ꯊꯥꯗꯔꯛꯄ ꯂꯣꯀꯦꯜ ꯑꯦꯔꯤꯌꯥ ꯗꯤꯕꯂꯞꯃꯦꯟ ꯐꯟꯒꯥꯏꯗꯣ ꯑꯗꯨꯝ ꯄꯨꯡꯆꯥꯏ ꯆꯥꯏꯔꯦꯅꯦ ꯅꯠꯇ꯭ꯔꯥ
ꯎ ꯍ ꯃꯥꯅꯦ ꯃꯥꯅꯦ ꯣꯠꯁꯦ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
ꯊꯥꯗꯔꯒꯨꯝꯁꯦ ꯌꯥꯎꯔꯒꯦ ꯑꯗꯨꯝ ꯈꯜꯂꯦ ꯑꯃꯁꯨꯡꯨ ꯍꯥꯏꯗꯤ ꯍꯣꯡꯆꯨꯝꯈꯠꯂꯛꯑꯦ ꯑꯩꯗ꯭ꯔ ꯌꯥꯎꯗ꯭ꯔꯗꯤ ꯑꯗꯨꯝ ꯁꯦꯡꯕꯗꯣ ꯑꯣꯏꯔꯗꯕꯅꯦ ꯑꯗꯨ ꯆꯕꯨꯗꯤ ꯏꯁꯥꯅ ꯊꯥꯖꯕ ꯏꯁꯥꯅ ꯇꯥꯍꯟꯅꯤꯡꯕ ꯃꯤꯗꯨꯗ ꯊꯥꯖꯕꯅ ꯐꯩ ꯑꯃꯨꯛꯁꯨ ꯈꯜꯂꯛꯑꯦꯕ ꯑ
ꯎꯝ ꯑꯗꯨꯅ ꯐꯥꯏꯗ ꯍꯥꯏꯅ
ꯃꯥꯂꯦ
ꯚꯣꯠ ꯊꯥꯗꯕꯩ ꯀꯩꯅꯣ ꯈꯟꯕ ꯍꯥꯏꯖ‌ꯦ ꯏꯁꯥꯒꯤꯁꯨ ꯍꯥꯏꯗꯤ ꯏꯁꯥꯒꯤ ꯍꯛꯀꯨꯝꯕꯅꯦꯕ
ꯃꯥꯅꯦ ꯌꯥꯝ ꯂꯨꯈ꯭ꯔ ꯄꯣꯠꯅꯤꯁꯦ ꯕꯣꯠ ꯊꯥꯗꯕꯒ ꯍꯥꯏꯕꯁꯦ
ꯑꯗꯣ ꯄꯩꯁꯥ ꯄꯤꯕ ꯍꯥꯏ ꯄꯩꯁꯥ ꯃꯤꯅ ꯄꯩꯁꯥ ꯄꯤꯔꯒ ꯂꯧꯔꯤꯕ ꯍꯥꯏꯗꯨꯗꯤ ꯑꯗꯤ ꯄꯨꯔꯥ ꯏꯁꯥꯒꯤ ꯍꯛꯇꯣ ꯃꯤꯉꯣꯟꯗ ꯌꯣꯟꯊꯣꯛꯄꯒ ꯆꯞ ꯃꯥꯟꯅꯩꯕ
ꯎꯝ
ꯑꯩꯅ ꯄꯤꯔꯤꯕ ꯂꯨꯄꯥ ꯍꯣꯏ ꯂꯨꯄꯥ ꯂꯤꯁꯤꯡ ꯑꯅꯤ ꯄꯤꯔꯝꯕ ꯌꯥꯏ ꯑꯍꯨꯝ ꯄꯤꯔꯝꯕ ꯌꯥꯏ ꯃꯔꯤ ꯄꯤꯔꯝꯕ ꯌꯥꯏꯀꯣ ꯃꯥꯏ ꯃꯥꯥꯏꯒꯤ ꯍꯥꯏꯇꯥꯔꯦ ꯀꯣ ꯉꯝꯖ ꯉꯝꯖꯕ ꯆꯥꯡ ꯑꯗꯣ ꯑꯗꯨꯁꯤꯡꯗꯨꯅ ꯄꯨꯔꯥ ꯃꯣꯏꯒꯤ ꯆꯍꯤ ꯑꯃꯒꯤ ꯅꯠꯇꯦ ꯆꯍꯤ ꯃꯉꯥ ꯃꯉꯥꯒꯤ ꯃꯣꯏꯒꯤ ꯀꯩꯅꯣꯗꯨ ꯑꯗꯨꯝ ꯂꯧꯈ꯭ꯔꯕꯅꯦꯕ ꯃꯣꯏꯒꯤ ꯍꯛ ꯍꯥꯏꯂ ꯌ ꯣꯒ ꯆ ꯃꯥꯅꯦ
ꯎꯝ ꯑꯩ ꯍꯥꯟꯅ ꯑꯗꯣꯝꯒꯤ ꯄꯩꯁꯥ ꯅꯨꯡꯁꯥꯗ ꯂꯧꯔꯒꯗꯤ ꯊꯣꯛꯂꯛꯀꯅꯣ ꯁꯤꯅꯦ ꯕꯦꯂꯤꯒꯨꯝꯕ ꯀꯩꯒꯨꯝꯕ ꯌꯦꯡꯅꯤꯡꯗꯦꯕ ꯑꯗꯨꯒꯤ ꯍꯥꯏꯔꯗꯤ ꯍꯧꯖꯤꯛꯀꯥꯟꯁꯦ ꯂꯥꯟ ꯂꯥꯛꯄꯅꯔ ꯀꯩꯅꯣ ꯒ꯭ꯌꯥꯟꯗꯤ ꯇꯥꯔꯝꯅꯦ ꯄ꯭ꯔꯖꯥꯁꯤꯡꯁꯦ
ꯎꯝ ꯇꯥꯔꯦ ꯑꯍꯜ ꯂꯃꯟ ꯈꯔꯗ ꯑꯗꯨꯝ ꯒ꯭ꯌꯥꯟ ꯇꯥꯗꯕ ꯑꯗꯨꯝ ꯌꯥꯎꯔꯤ ꯅꯍꯥꯁꯤꯡꯗꯤ ꯑꯌꯥꯝꯕ ꯒ꯭ꯌꯥꯟ ꯂꯣꯏ ꯇꯥꯅꯔꯝꯃꯤꯗ ꯍꯧꯖꯤꯛꯇꯤ
ꯑꯥ ꯁꯨꯝ ꯀꯦꯝꯄꯦꯟꯒ ꯁꯤꯟ ꯚꯣꯠꯀꯤ ꯃꯇꯥꯡꯗ ꯀꯦꯝꯄꯦꯟꯒ ꯁꯤꯟꯕ ꯑꯗꯨꯝ ꯍꯧꯖꯤꯛꯀꯥꯟꯗꯗꯤ ꯑꯗꯨꯝ ꯇꯧꯅꯔꯦꯕ
ꯎꯝ
ꯑꯦꯋꯥꯔꯅꯦꯁꯀꯨꯝꯕ ꯄꯤꯕ ꯅꯍꯥꯁꯤꯡꯁꯦ ꯄꯨꯟꯁꯤꯟꯅꯕ ꯍꯥꯏꯗꯤ ꯇꯨꯡꯒꯤ ꯃꯤꯠ ꯈꯟꯕꯗ ꯑꯩꯈꯣꯏꯒꯤ ꯍꯩꯁꯤꯡꯅ ꯈꯟꯅꯅꯕ ꯑꯩꯈꯣꯏꯒꯤ ꯀꯦꯝꯄꯦꯟ ꯑꯗꯩ ꯁꯦꯟ ꯅꯨꯡ ꯄꯩꯁꯥ ꯅꯨꯡꯁꯥ ꯐꯠꯇꯕ ꯁꯨꯝꯕ ꯐꯠꯇꯕ ꯍꯥꯏꯗꯤ ꯑꯔꯥꯟꯕ ꯍꯥꯏꯇꯥꯔꯦ ꯁꯨꯝꯕꯁ‌ꯦ ꯑꯔꯥꯟꯕ ꯑꯁꯦꯡꯕꯁꯤ ꯀꯩꯅꯣ ꯑꯗꯒꯤ ꯁꯤꯅ ꯀꯌꯥꯝꯃꯨꯔꯛ ꯀꯥꯟꯅꯩ ꯑꯗꯒꯤ ꯀꯌꯥꯃꯨꯛ ꯌꯥꯝꯅ ꯑꯩꯈ‌ꯣꯏꯗ ꯁꯣꯛꯏ ꯐꯤꯕꯝ ꯁꯣꯛꯏ ꯑꯗꯒꯤ ꯍꯌꯦꯡ ꯇꯨꯡꯒꯤ ꯑꯧ ꯏꯟꯈꯠꯂꯛ ꯍꯥꯏꯗꯤ ꯇꯨꯡꯒꯤ ꯂꯥꯛꯂꯤꯕ ꯑꯩꯈꯣꯏꯒꯤ ꯃꯤꯔꯣꯜꯁꯤꯅ ꯀꯩ ꯊꯦꯡꯅꯕ ꯀꯥꯏꯅ ꯁꯨꯝ ꯑꯁꯨꯝ ꯅꯩꯅꯔꯨꯀꯥꯟꯗ ꯄꯩꯁꯥ ꯅꯨꯡꯁꯥ ꯂꯧꯅꯤꯡꯕꯒꯤ ꯑꯗꯒꯤ ꯀꯩꯅꯣꯒꯤ ꯑꯄꯥꯝ ꯍꯥꯏꯗꯤ ꯁꯨꯝꯕꯒꯤ ꯋꯥꯈꯜꯂꯣꯟꯁꯦ ꯈꯔ ꯒ꯭ꯌꯥꯟ ꯇꯥꯔꯛꯄ ꯑꯗꯨꯝ ꯌꯥꯎꯔꯤꯅꯦꯕ
ꯎꯝ ꯎꯝ
ꯑꯗꯨꯅ ꯃꯣꯏꯅ ꯆꯠꯂ ꯆꯠꯂ ꯀꯦꯝꯄꯦꯟ ꯇꯧꯔꯤꯁꯦ ꯌꯥꯝ ꯊꯤꯅ ꯐꯩ
ꯐꯩꯌꯦ ꯁꯨꯝꯕ ꯈꯔ ꯁꯨꯝꯕ ꯍꯥꯏꯗꯤ ꯁꯨꯃꯥꯏꯅ ꯈꯔ ꯍꯣꯠꯅꯕꯤꯔꯛꯄꯁꯤꯅꯁꯨ ꯈꯤꯇꯪ ꯒ꯭ꯌꯥꯟ ꯇꯥꯕ ꯍꯥꯏꯗꯤ ꯍꯧꯖꯤꯛꯀꯥꯟꯗꯤ ꯀꯩꯅꯣ ꯂꯥꯛꯈꯤꯕꯗꯒꯤ ꯑꯌꯥꯝꯕ ꯒ꯭ꯌꯥꯟ ꯇꯥꯕꯁꯨ ꯑꯣꯏꯅꯔꯦ ꯑꯗꯣ ꯍꯧꯖꯤꯛꯇꯤ ꯅꯍꯥꯁꯤꯡꯁꯤꯁꯨ ꯂꯥꯏꯔꯤꯛ ꯂꯥꯏꯁꯨꯒꯤ ꯃꯉꯥꯜ ꯈ꯭ꯔꯛ ꯈ꯭ꯔꯛ ꯂꯣꯏꯅ ꯎꯅꯔ‌ꯦꯗꯅꯀꯣ
ꯎꯝ
ꯊꯥꯏꯅꯉꯥꯏꯒꯤ ꯑꯩꯈꯣꯏꯒꯤ ꯏꯄꯥ ꯏꯄꯨꯒꯤ ꯃꯇꯝꯗꯗꯤ ꯍꯥꯏꯗꯤ ꯂꯩꯥꯏꯁꯨꯒꯤ ꯃꯉꯥꯜ ꯐꯪꯗꯕ ꯈꯔꯅ ꯐꯪꯉꯁꯨ ꯈꯔ ꯐꯪꯗꯕ ꯑꯗꯨꯝ ꯑꯌꯥꯝꯕꯅ ꯃꯅꯤꯄꯨꯔꯗ ꯂꯥꯏꯔꯤꯛ ꯇꯝꯗꯕ ꯑꯍꯜ ꯂꯃꯟ ꯃꯌꯥꯝ ꯏꯕ ꯄꯥꯕ ꯊꯣꯛꯇꯝ ꯃꯌꯥꯝ ꯂꯩꯔꯝꯃꯤꯗꯅꯀꯣ ꯍꯧꯖꯤꯛ ꯐꯛꯇ ꯑꯗꯨꯝ ꯈꯔ ꯑꯗꯨꯝ ꯂꯩꯔꯤꯀꯣ ꯗꯣ ꯍꯧꯖꯤꯛꯇꯤ ꯑꯌꯥꯝꯕꯅ ꯏꯕ ꯄꯥꯕꯃꯛꯇꯤ ꯈꯖꯤꯛ ꯈꯖꯤꯛ ꯂꯣꯏꯅ ꯊꯣꯛꯅꯔꯛꯑꯕꯅꯤꯅ ꯂꯥꯏꯔꯤꯛ ꯂꯥꯏꯁꯨ ꯍꯩꯕ ꯅꯍꯥꯁꯨ ꯌꯥꯝ ꯂꯩ ꯈꯜꯂꯛꯑꯕꯅꯤꯅ ꯑꯐꯕꯁꯤꯅ ꯀꯩꯅꯣ ꯐꯠꯇꯕꯁꯤꯅ ꯀꯩꯅꯣ ꯁꯨꯝ ꯅꯩꯅꯈꯠꯂꯛꯑꯕꯅꯤꯅ ꯁꯨꯝꯕꯒꯤ ꯋꯥꯈꯜꯂꯣꯟꯁꯦ ꯐꯕꯗ ꯈꯜꯂꯁꯤꯒ ꯍꯥꯏꯕꯒꯤ ꯋꯥꯈꯜꯂꯣꯟꯁꯤ ꯈꯔꯁꯤ ꯈꯖꯤꯛ ꯂꯣꯏꯅ ꯂꯥꯛꯄꯒꯤ ꯗꯤ ꯃꯃꯤ ꯈꯔꯒꯗꯤ ꯎꯔꯑꯦ ꯍꯧꯖꯤꯛꯁꯦ
ꯑꯣ
ꯁꯨꯝꯕꯁꯦ ꯁꯨꯝ ꯂꯥꯛꯈꯤꯗꯕ ꯇꯥꯔꯒꯗꯤ ꯑꯩꯈꯣꯏ ꯃꯅꯤꯄꯨꯔꯁꯦ ꯁꯨꯝ ꯀꯩ ꯍꯥꯏꯅꯤꯉꯤ ꯁꯨꯝ ꯁꯣꯊꯔꯒ ꯂꯩꯕ ꯂꯝꯗꯝ ꯑꯃ ꯍꯥꯏꯕꯗꯨ ꯑꯣꯏꯕ ꯇꯥꯕꯅꯤꯅꯦ
ꯃꯥꯅꯦ
ꯄꯨꯔꯥ ꯆꯥꯎꯈꯠꯇꯕ ꯏꯁꯇꯦꯠꯀꯤ ꯇꯥꯏꯞꯇ ꯁꯨꯝ ꯅꯣꯡꯃ ꯅꯣꯡꯃꯒꯤ ꯀꯔꯞꯁꯟ ꯆꯥꯡ ꯁꯨꯝ ꯋꯥꯡꯈꯠꯂꯛꯏꯕ ꯑꯃ ꯑꯃ ꯇꯧꯈꯠꯂꯛꯏꯕ ꯀꯔꯞꯁꯟ ꯋꯥꯡꯈꯠꯂꯛꯄ ꯍꯥꯏꯁꯦ ꯆꯥꯎꯈꯠꯂꯦ ꯍꯥꯏꯕꯒꯤ ꯈꯨꯗꯝꯗꯤ ꯅꯠꯇꯦ
ꯃꯥꯅꯦ
ꯀꯔꯞꯁꯟ ꯋꯥꯡꯈꯠꯂꯤꯉꯩ ꯑꯩꯈꯣꯏꯁꯦ ꯆꯥꯎꯈꯠꯇ꯭ꯔꯤ ꯍꯥꯏꯕꯁ‌ꯦ ꯑꯗꯨꯝ ꯇꯥꯛꯏꯅꯦꯕ
ꯇꯥꯛꯏꯅꯦ ꯇꯥꯛꯏꯟ
ꯑꯐꯕ ꯋꯥꯈꯜꯂꯣꯟꯗꯤ ꯈꯔꯒꯗꯤ ꯈꯟꯅꯔꯛꯑꯦꯀꯣ ꯍꯧꯖꯤꯛꯁꯦ